ꯀ
ꯍꯜꯂꯣ
ꯇꯥꯔꯦ ꯇꯥꯔꯦ
ꯑꯩꯁ ꯈꯣꯡꯕ꯭ꯔꯥ
ꯎꯝ
ꯀꯔꯝ ꯇꯧꯣꯏ ꯇꯥꯛꯁ ꯊꯣꯛꯇ꯭ꯔꯕ ꯇꯥꯏꯞꯇ ꯇꯧꯋꯦ ꯅꯪ ꯍꯥꯟ ꯊꯣꯛꯝꯗꯕ꯭ꯔꯥ
ꯑꯩꯁꯨ ꯀꯩꯅꯣ ꯍꯥꯏ ꯁꯤ ꯁꯤꯗ ꯀꯩꯅꯣ ꯇꯧꯒꯨꯝꯖꯦ ꯍꯣꯔꯦꯟ ꯍꯥꯏꯔꯛꯀꯦ
ꯑꯣ ꯍꯣ
ꯀꯩꯅꯣ ꯇꯧ ꯑꯁ ꯑꯩꯁꯨ ꯑꯩꯁꯨ ꯊꯣꯛꯄꯨ ꯊꯣꯛꯑꯝꯗꯦꯕ
ꯎꯝ
ꯑꯩ ꯁꯦꯃꯜꯅꯤꯂ
ꯎꯝ
ꯑꯩꯁ ꯏꯃꯥꯟ ꯏꯃꯥꯟꯅꯕ ꯀꯩꯅꯣ ꯇꯧꯕꯗ ꯀꯩꯅꯣ ꯇꯧꯋꯦ ꯑꯗꯨ ꯅꯠꯇ꯭ꯔꯁꯨ ꯅꯪ ꯅꯣꯏ ꯅꯣꯏ ꯃꯥꯜ ꯃꯣꯏ ꯐꯣꯟꯗꯩ ꯇꯧꯔ ꯆꯠ ꯀꯩꯅꯣ
ꯐꯣꯟ ꯑꯩꯏꯁꯤꯅꯦ
ꯑꯥ
ꯀꯣꯏ ꯂꯩꯇꯦꯕꯣ
ꯑꯗꯨ ꯅꯨꯃꯤꯗꯥꯡꯒꯨꯝꯕꯕꯨꯗꯤ ꯇꯧꯔꯁꯨ ꯌꯥꯏꯗꯅ
ꯎꯝ
ꯇꯁ ꯁꯤꯤ ꯈꯨꯨꯁꯍꯜ ꯁꯤ ꯈꯨꯠꯁꯁꯤ ꯇꯧꯔꯗꯤ ꯉꯝꯃꯔꯣꯏ
ꯖꯨꯂꯥꯏ ꯍꯧꯗ ꯉꯥꯏꯔꯦ ꯍꯥꯏꯕ
ꯑꯗꯨꯅ
ꯑꯣꯒꯁ ꯁꯦꯞꯇꯦꯝꯕꯔ ꯑꯣꯛꯇꯣꯕꯔ ꯀꯨꯏꯗ꯭ꯔꯦꯍꯦ ꯏꯕꯥꯅꯤ ꯀꯨꯏꯗ꯭ꯔꯦ
ꯅꯣꯕꯦꯝꯕꯔ ꯅꯠꯇ꯭ꯔ ꯑꯣꯛꯇꯣꯕꯔꯗꯔꯣ
ꯑꯣꯛꯇꯣꯕꯔ ꯅꯕꯦꯃꯔ ꯋꯥ ꯊꯃꯦ
ꯎꯝ
ꯑꯩꯁꯦ
ꯀꯥꯡꯒꯤ ꯀꯥꯒꯤꯗꯤ ꯆ ꯇꯒꯦ
ꯆꯤꯛꯁꯤꯅ ꯍꯥꯏꯖꯅꯦ ꯇꯔꯥ ꯇꯔꯚꯗ꯭ꯔ
ꯑ
ꯇꯥꯡ ꯇꯔꯥ ꯇꯔꯨꯛꯇꯔ ꯀꯩ ꯍꯥꯏꯃꯤ
ꯈꯦꯖꯤ ꯑꯅꯤꯁꯀꯤꯗꯨꯗ ꯑꯅꯤꯁꯀꯤꯗ ꯀꯣꯜ ꯇꯧꯍꯂ ꯈꯤꯆꯤ ꯆꯥ ꯆꯠꯂꯨꯁꯔ
ꯎ ꯆꯧꯖꯦ
ꯎꯝ
ꯅꯣꯏ ꯅꯣꯏ ꯅꯠꯇꯦ ꯅꯣꯏ ꯁꯥꯎꯅꯕ ꯁꯥꯎꯅꯗꯕ ꯑꯩ ꯀꯩꯏꯝ ꯈꯪꯗꯦ ꯑꯩꯈꯣꯏ ꯈꯤꯁꯤ ꯆꯥꯕ ꯂꯥꯛꯀꯅꯤꯒꯅ
ꯍꯥꯏꯒꯅꯣ ꯑꯗꯨ ꯌꯥꯏꯅꯦ
ꯅꯣꯏ ꯅꯠꯇꯦ ꯅꯣꯏ ꯇꯥꯛꯅꯥꯕ ꯇꯣꯛꯅꯗꯕ ꯑꯩꯈꯣꯏ ꯀꯦꯝ ꯈꯥꯟꯗꯦꯗ
ꯑꯩꯈꯣꯏ ꯈꯦꯁꯤ ꯆꯥ ꯂꯥꯛꯀꯅꯤ ꯅꯣꯏ ꯎꯝ
ꯑꯗꯣ ꯍꯥꯏꯒ ꯋꯥꯛꯀꯤꯡ ꯆꯦꯟꯕ ꯍꯧꯁꯤꯗꯅ
ꯀꯩꯗꯧꯔꯒꯦ
ꯑꯩꯗꯤ ꯑꯩꯗꯤ ꯀꯩꯅꯣ ꯇꯧꯔꯦ ꯑꯩꯗꯤ ꯉꯔꯥꯡꯗꯩ ꯈꯔ ꯆꯦꯟꯍꯧꯔꯦ ꯑꯩ ꯍꯣꯔꯦꯟꯗꯨ
ꯆꯦꯜꯂꯨ ꯀꯤꯍꯣꯝ ꯆꯥꯕꯥ ꯆꯠꯂꯨꯁꯦꯗꯤ ꯍꯥꯏꯕꯅꯦ ꯀꯥꯡ ꯅꯨꯃꯤꯠꯇꯣ ꯑꯗꯨ ꯑꯣꯏ ꯆꯠꯂꯨꯁꯦ ꯀꯤꯍꯣꯝ ꯆꯥꯕꯥ ꯆꯠꯂꯨꯁꯦ ꯀꯥꯡ ꯅꯨꯃꯤꯠꯇꯣ
ꯍꯣꯏ ꯌꯥꯏ ꯀꯦꯝ ꯀꯥꯏꯗꯦꯗꯨꯁꯨ
ꯑꯗꯨꯅ ꯐꯩꯌꯦꯕ ꯄꯩꯁꯥꯗꯣ ꯈꯔ ꯇꯨꯡꯁꯜꯂꯣ
ꯎꯝ ꯄꯩꯁꯥ ꯈꯔꯥ ꯌꯥꯝ ꯗꯨꯝ
ꯏꯁ ꯏꯁ ꯅꯨꯄꯤ ꯃꯔꯛꯇꯨꯗ ꯅꯪ ꯂꯨꯄꯥ ꯆꯥꯃꯥꯗꯨ ꯄꯥꯏꯔ ꯌꯥꯔꯗ꯭ꯔꯣ
ꯃꯣꯏꯅꯤ ꯃꯤꯒ ꯆꯥꯃꯤꯟꯅꯗꯁꯨ ꯅꯠꯇꯦ ꯑꯩꯈꯣꯏ ꯃꯁꯦꯟ ꯆꯥꯗꯕꯗꯨꯕꯨ
ꯑꯩꯈꯣꯏ ꯃꯁꯦꯟ ꯆꯥꯔꯁꯨ ꯆꯥꯕꯗ ꯍꯟꯗꯛ ꯈꯔ ꯄꯦꯜꯂꯞꯅ ꯋꯥꯗꯣ ꯋꯥꯗꯣ ꯌꯥꯝ ꯉꯥꯡꯅꯗꯕꯤꯀꯣ
ꯀꯩꯅꯣ ꯇꯧꯔꯒ ꯋꯥ ꯌꯥꯝ ꯉꯥꯡꯅꯗꯕꯤ
ꯁꯨꯝ ꯋꯥ ꯌꯥꯝ ꯉꯥꯡꯅꯗꯕꯤꯗ ꯆꯥꯕꯅ ꯐꯠꯇ꯭ꯔꯣ ꯄꯩꯁꯥ ꯌꯥꯝꯃꯤ ꯁꯨꯏ ꯁꯨꯏꯗꯦ ꯇꯧꯅꯗꯨꯏ ꯁꯔꯨꯛ
ꯆꯥ ꯂꯣꯏꯔꯒ ꯄꯩꯁ ꯆꯥ ꯂꯣꯏꯔꯒ ꯄꯩꯁꯥ ꯀꯌꯥ ꯇꯥꯔꯦ ꯍꯪꯉꯒ ꯑꯥ ꯁꯤ ꯇꯥꯔꯦ ꯍꯥꯏꯔꯛꯕꯗ ꯑ ꯀꯩꯅꯣ ꯗꯤꯚꯥꯏꯠ ꯗꯤ ꯗꯤ ꯅꯠꯇꯦ ꯗꯤꯚꯥꯏꯠ ꯗꯤꯚꯥꯏꯠ ꯇꯧꯔꯒ ꯁꯤꯌꯥꯔ ꯄꯨꯊꯣꯛꯅꯔꯣ ꯀꯥꯏꯅ
ꯑꯗꯨ ꯇꯧꯗꯣꯏ ꯁꯔꯨꯛꯅ ꯍꯥꯏ ꯄꯨꯊꯣꯛꯅꯔꯒ ꯂꯣꯏꯔꯦꯕ
ꯈꯦꯆꯤꯒꯗꯣ ꯑꯁ ꯆꯥꯗꯤ ꯆꯥꯅꯤꯡꯉꯦ ꯑꯩꯖꯨ
ꯆꯥꯅꯤꯡꯕ꯭ꯔꯥ ꯑꯩꯕꯨ ꯑꯩꯕꯧ ꯆꯥꯅꯤꯡꯉꯤꯌꯨ
ꯀꯥꯡ ꯀꯥꯡꯒꯤꯗ ꯀꯥꯡ ꯀꯇꯦ ꯑꯩꯗꯤ ꯃꯉꯥꯜꯒꯤ ꯉꯁꯥꯏ ꯃꯉꯥꯜꯒꯤꯗꯣ ꯑꯩꯗꯤ ꯍꯟꯗꯛ ꯑꯩ ꯑꯩꯗꯤ ꯑꯅꯧꯕꯅꯦ ꯁꯤꯅꯤ ꯏꯔꯛꯑꯣ ꯁꯤꯅꯤꯗ ꯑꯩꯅ ꯐꯤꯔꯣꯗꯅꯥꯅ
ꯎꯝ ꯃꯥ ꯏꯇꯩꯃꯉꯥꯗꯨꯁꯨ ꯁꯨꯝ ꯀꯩꯅꯣꯒꯤ ꯋꯥꯅꯤꯗ
ꯍꯣ ꯑꯗꯨꯉꯥꯟꯗꯨꯏꯅꯦ ꯑꯗꯨꯃꯥꯏꯅ ꯍꯥꯏꯔꯀꯥꯟꯗ ꯈꯪ ꯋꯥꯥꯟꯅꯤꯗꯥ ꯑꯩꯗꯤ
ꯃꯥꯏꯗꯣ ꯍꯥꯎꯗꯤ ꯍꯥꯎꯇꯦ ꯃꯣꯏ ꯅꯨꯄꯤ ꯂꯩꯔꯤ ꯑꯗꯨꯗꯨꯒ ꯑꯇꯣꯞꯄ ꯑꯃꯨꯛ ꯀꯣꯏꯅꯔꯝꯃꯤꯗꯣ ꯑꯗꯨ ꯑꯗꯨꯍꯥꯏꯖꯩ ꯑꯃ ꯑꯃ ꯊꯦꯡꯅꯩꯌꯦ ꯀꯩꯅꯣ ꯐꯦꯁꯕꯨꯛꯇ ꯊꯥꯒꯠꯂꯒ ꯑꯥ ꯏꯅꯥꯎ ꯏꯅꯥꯎ ꯀꯩꯅꯣ ꯀꯩꯅꯣꯝ ꯍꯥꯏ ꯅꯤꯅꯦ ꯑꯗꯨ ꯅꯪ ꯅꯪꯗꯤ ꯃꯉꯥꯜꯗꯗꯨꯗꯤ ꯇꯧꯔꯛꯀꯅꯨꯀꯣ ꯑꯗꯣ ꯅꯪ ꯊꯦꯡꯅꯔꯕ ꯏꯅꯥꯎꯅ ꯀꯃꯦꯟꯇ ꯏꯅꯥꯎ ꯅꯪꯗꯤ ꯃꯉꯥꯜ ꯑꯗꯨꯃꯥꯏꯅ ꯇꯧꯔꯛꯀꯅꯨꯀꯣ ꯆꯥꯎ ꯆꯥꯎ ꯏꯅꯥꯎꯖꯤꯗꯤ ꯄꯨꯛ ꯊꯟꯅ ꯄꯨꯛ ꯄꯨꯦꯟꯅ ꯆꯥꯎ ꯀꯩꯅꯣ ꯃꯥꯏ ꯀꯃꯦꯟꯇ ꯑꯍꯥꯎꯇ ꯃꯥꯏ ꯀꯃꯦꯟꯇꯨ ꯄꯥꯕꯗ
ꯆꯪꯗ꯭ꯔꯤ ꯍꯣꯔꯦꯟ ꯊꯦꯡꯅꯔꯛ ꯉꯥꯏꯍꯥꯛ ꯂꯩꯔꯥ ꯊꯦꯡꯅꯔꯛꯈꯤꯅꯤ
ꯃꯥꯒꯤ ꯃꯥꯏ ꯃꯥꯏ ꯃꯥꯏ ꯀꯃꯦꯟꯗꯣ ꯌꯥꯝ ꯍꯥꯎꯇꯕ ꯍꯥꯏꯇꯥꯔꯦ
ꯎꯝ
ꯀꯥꯏꯗꯒꯤ ꯋꯥꯔꯤꯁꯦ ꯈꯣꯏꯗꯥꯅ ꯑꯩꯁꯨ ꯐꯦꯁꯕꯨꯛꯇ ꯊꯦꯡꯗꯤ ꯊꯦꯡꯅꯔ ꯐꯦꯇ ꯈꯣꯏ ꯗꯥꯅ ꯎꯠꯂꯝꯕꯅꯦ ꯑꯗꯨꯗ ꯃꯥꯒꯤ ꯀꯃꯦꯟꯇꯣ ꯌꯥꯝ ꯍꯥꯎꯇꯕ ꯍꯥꯏꯇꯥꯔꯦ
ꯑꯗꯨꯅꯦ ꯍꯥꯏꯖꯦ ꯑꯩ ꯑꯩꯗꯤ ꯄꯦꯜꯂꯕꯅꯦ ꯑꯟꯖꯂꯤ ꯅꯣꯡꯃ ꯅꯣꯡꯃꯒꯤ
ꯃꯉꯥꯜꯁꯦ ꯉꯔꯥꯡ ꯏꯀꯨꯏ ꯀꯨꯏ ꯗꯤ ꯅꯣꯡꯃ ꯑꯃꯥ ꯍꯥꯜꯂꯦ ꯃꯥꯁꯦ ꯏꯃꯣꯏꯅꯨ ꯍꯣꯇꯦꯜꯗ ꯆꯪꯉꯨ ꯃꯥꯜꯂꯦ
ꯑ ꯑꯣꯏꯔꯝꯅꯤ ꯂꯩꯗꯤ ꯂꯩꯔꯝꯅꯤꯅꯦ ꯑꯩ ꯈꯪꯉꯦꯕ ꯂꯩꯗꯤ ꯂꯩꯔꯝꯅꯦꯕ
ꯏꯃꯣꯏꯅꯨ ꯍꯣꯇꯦꯜ ꯆꯪꯉꯥ ꯆꯥꯛ ꯍꯧꯖꯤꯛ ꯃꯥꯖꯦ ꯃꯥꯁꯦ ꯂꯥꯡꯒꯣꯜ ꯂꯣꯝ ꯂꯥꯡꯒꯣꯜ ꯂꯣꯝꯗꯩ ꯁꯏꯠ ꯑꯣꯏꯗꯥꯏꯅꯦ ꯂꯥꯡꯒꯣꯜ ꯂꯩꯔ ꯀꯩꯅꯣ ꯑꯁꯣꯝ ꯀꯩꯅꯣ ꯊꯥꯡꯃꯩꯕꯟ ꯔꯣꯝ ꯁꯥꯏꯗꯠꯇ
ꯑꯦ ꯈꯥꯅꯣꯏꯅ ꯈꯥꯏꯅ ꯀꯥꯏ ꯃꯅ
ꯊꯥꯡꯃꯩꯕꯟꯔꯣꯝꯗꯩꯗꯤ ꯑꯣꯏꯕꯅꯦ ꯃꯥꯗꯤ ꯃꯥ ꯑꯗꯨꯝ ꯀꯩꯅꯣ ꯇꯧꯕ ꯃꯇꯝꯗ ꯒ꯭ꯌꯥꯟ ꯇꯥꯏꯑꯕ ꯑꯁ ꯒ꯭ꯌꯥꯟ ꯇꯥꯗꯦ ꯍꯧꯖꯤ ꯀꯥꯟꯒꯤ ꯀꯩꯅꯣꯖꯤ
ꯇꯥꯗꯦ ꯒ꯭ꯌꯥꯟ ꯇꯥꯔꯤꯁꯤ ꯑꯈꯣꯏ ꯃꯉꯥꯏꯔꯦ ꯑꯈꯣꯢ ꯈꯛ ꯉꯥꯢꯔꯦ
ꯀꯃꯥꯏꯟ ꯇꯧꯋꯤꯅꯣ ꯈꯪꯗꯦ
ꯑꯦꯁ
ꯎꯝ ꯎꯝ ꯂꯩꯇ꯭ꯔꯤꯕ ꯂꯩꯔ ꯀꯥꯟ ꯈꯅꯁꯦꯌꯣ
ꯎ ꯐꯣꯏ ꯐꯔꯦ ꯈꯟꯅꯁꯤ ꯍꯧꯖꯤꯛꯇ ꯂꯩꯇꯥꯟꯅꯤ ꯑꯗꯨꯝ ꯄꯪꯉꯩ ꯂꯩ ꯍꯣꯏ
ꯈꯣꯢꯗꯤ ꯈꯣꯢꯗꯤ ꯇꯧꯔꯣꯏꯗ
ꯎꯝ ꯍꯣꯏ ꯍꯣꯏ ꯍꯣꯏ ꯑꯩ ꯈꯤꯔꯥꯕꯅꯤ ꯅꯪ ꯀꯣ ꯍꯧꯖꯤꯛ ꯈꯤꯈ꯭ꯔꯕꯅꯤꯅꯀꯣ ꯇꯧ ꯌꯥꯕ ꯇꯧꯔꯝꯃꯝꯅ ꯑꯃ ꯀꯣꯏ ꯀꯣꯏꯅ ꯑꯃ ꯀꯣꯏ ꯀꯣꯏꯏꯅ ꯅꯠꯇ꯭ꯔꯣ ꯑꯇꯣꯞꯄ ꯑꯃ ꯀꯣꯏꯔꯝ ꯌꯦꯡꯉꯦꯗꯅꯅ
ꯑꯩꯔꯣ
ꯍꯣꯏ
ꯀꯩ ꯑꯃ ꯀꯣꯏ ꯀꯣꯏꯅ ꯑꯃ ꯌꯦꯡꯉꯤꯗꯗꯒꯤ ꯀꯩ
ꯑꯁ ꯔꯥꯃꯦꯁ ꯔꯥꯃꯦꯁ ꯔꯥꯃꯦꯁ ꯌꯥꯎꯔꯤ ꯔꯥꯃꯦꯁꯅ ꯍꯪꯉꯒꯛ ꯂꯣꯏ ꯈꯪꯒꯗꯕꯅꯤ ꯄꯣꯠ ꯊꯣꯛꯀꯗꯕꯅꯤ
ꯍꯦ ꯌꯥꯝꯃ ꯀꯣꯏ ꯀꯣꯏꯅꯦ ꯍꯣꯏ ꯑꯩ ꯀꯩꯅꯣꯁꯤ ꯈꯪꯅꯔꯤ ꯀꯥꯟꯗꯗꯤ ꯑꯩ ꯀꯩꯝ ꯇꯧꯗꯦꯍꯦ ꯁꯨꯝꯗꯗꯤ
ꯍꯣꯏ ꯑꯩ ꯁꯤ ꯈꯪꯅꯗ꯭ꯔꯤ ꯃꯥꯡꯗꯧꯕꯗꯤ ꯑꯩ ꯀꯩꯅꯣ ꯇꯧꯔꯝꯃꯤ ꯀꯩꯅꯣ
ꯑꯗꯨꯅꯦ ꯍꯥꯏꯖꯦ
ꯑꯩ ꯑꯗꯤ ꯑꯗꯨꯝ ꯐꯥꯎꯅꯔꯝꯕ ꯑꯗꯨ ꯂꯩꯌꯦꯕ
ꯎꯝ
ꯁꯤ ꯈꯅ ꯁꯤ ꯀꯩꯅꯣꯗꯣ ꯑꯁꯤ ꯑꯗꯨꯝ ꯀꯩꯅꯣ ꯇꯥꯔꯛꯄꯗꯩꯗꯤ ꯁꯤꯗ ꯍꯥꯏꯗꯤ ꯁꯤꯗ ꯑꯅꯝꯕ ꯀꯩꯅꯣ ꯇꯧꯋꯦꯕ
ꯒ꯭ꯌꯥꯟ ꯇꯥꯁꯤꯅꯒꯤꯕꯅꯦꯕ ꯅꯪꯁꯦ
ꯍ ꯑꯩ ꯑꯩꯅ ꯊꯧꯑꯣꯢꯀꯤ ꯇꯥꯔꯣꯢꯒꯦꯅ ꯃꯔꯛ ꯑꯃ ꯇꯥꯗꯕꯅꯤ ꯑꯩ ꯒ꯭ꯌꯥꯟ ꯇꯥꯏꯍꯦ
ꯂꯤꯟꯅ ꯃꯀꯣꯟ ꯆꯪꯂꯝꯗꯥꯏꯗ ꯆꯨꯝꯗ꯭ꯔꯤꯡ ꯇꯧꯋꯦꯗꯨꯅꯦ ꯅꯪꯒꯤꯗꯣ
ꯏꯁ ꯌꯥꯔꯦ ꯃꯣꯏ ꯌꯥꯔꯦ ꯅꯪ ꯑꯗꯨ ꯍꯥꯏꯕ ꯌꯥꯔꯦ ꯅ ꯄꯨꯡꯍꯥꯏ ꯍꯥꯏꯔꯦ ꯍꯩ ꯍꯩ ꯍꯩ ꯍꯩ ꯅꯪꯅ ꯉꯥꯡꯒꯤ ꯅꯪꯅ ꯅꯪꯅ ꯉꯥꯡꯒꯤ ꯃꯌꯥꯝꯗ ꯑꯩ ꯈꯪꯍꯧꯋꯤꯀꯣ
ꯀꯩꯉꯥꯏꯚꯥꯏꯔꯣ
ꯎꯝ ꯅꯪ ꯀꯩ ꯀꯩꯗ ꯀꯩ ꯉꯥꯏꯍꯥꯛ ꯂꯩꯔꯒ ꯀꯩꯅꯣꯗ ꯅꯤꯡꯊꯧ ꯆꯠꯆꯦ ꯉꯥꯏ ꯉꯥꯏꯍꯥꯛ ꯂꯩꯔꯒ ꯂꯐꯨ ꯐꯇꯦꯔꯥꯗꯧ ꯆꯠꯆꯩ ꯑꯗꯨ ꯃꯔꯛꯇꯤꯗꯨꯒ ꯑꯩ ꯒ꯭ꯌꯥꯟ ꯇꯥꯏꯀꯣ
ꯎꯝ ꯆꯦ ꯍꯥ ꯇꯔ ꯆꯠꯇ ꯆꯠꯇꯅꯦ ꯀꯩꯗꯧꯕ ꯆꯠꯄ
ꯌꯥꯔꯦꯕꯨ ꯌꯥꯔꯦ ꯭ꯟꯇꯁꯤꯛꯇ ꯭ꯟꯇꯥꯁꯤꯅꯔꯅ
ꯑꯦ ꯁꯤ ꯁꯒꯣꯜꯕꯜ ꯈꯅꯥꯝ ꯂꯩꯔꯛꯁꯦ ꯈꯪꯕ꯭ꯔꯥ
ꯁꯨꯝ ꯈꯅꯥꯝ ꯂꯩꯔ ꯈꯅꯥꯝ ꯂꯩꯔꯁꯦ ꯑꯦꯐ ꯁꯤ ꯑꯥꯏ ꯒꯣꯗꯥꯎꯟ ꯐꯣꯡꯗꯣꯛꯄꯩꯗꯨ ꯑꯣꯏꯗꯣꯏꯔꯣ
ꯑꯦꯞꯁꯤꯀꯣꯗꯣ ꯈꯪꯗꯦ ꯑꯗꯨꯃꯥꯏꯅ ꯑꯣꯏꯕꯅꯤ ꯀꯥ ꯍꯣꯏ ꯑꯗꯨꯗ ꯄꯥꯏꯟ ꯐꯦꯁꯇꯤꯚꯦꯜ ꯅ ꯇꯧꯅꯤꯡꯌꯦ
ꯄꯥꯏꯟ ꯐꯦꯁꯇꯤꯚꯦꯜ ꯑꯩꯅ ꯄꯥꯏꯟ ꯐꯦꯁꯁꯦ ꯀꯩꯅꯣ ꯄꯥꯏꯟꯁꯦ
ꯑꯣ ꯀꯤꯍꯣꯡꯒꯤ ꯀꯃꯥꯏꯅ ꯇꯧꯔ ꯈꯟꯗꯦ ꯊꯔꯛꯀꯦ ꯌꯦꯡꯉꯣ ꯑꯩꯁꯨ ꯅꯠꯇꯦ ꯅꯠꯇꯦ ꯌꯦꯡꯉꯣ ꯊꯥꯔꯛꯄ ꯑꯩꯅ ꯊꯥꯒꯔꯃꯦ ꯌꯦꯡꯉꯣ ꯑꯖꯤꯗ
ꯀꯩꯗꯅꯣ ꯊꯥꯏꯖꯦ ꯑꯥꯏꯖꯤꯗ
ꯍꯣꯏ ꯑꯥꯏꯖꯤꯗ ꯁꯒꯣꯜꯕꯣ ꯐꯨꯅꯈꯣꯛꯒꯤ ꯒ꯭ꯔꯥꯎꯟ ꯗꯦꯠ ꯇꯦꯟꯗꯩꯅ ꯑꯥꯒꯁ ꯗꯦꯠ ꯇꯨꯐꯥꯎ
ꯁꯒꯣꯜꯕꯜ ꯈꯥꯅꯝ ꯍꯣꯀꯤ ꯒ꯭ꯔꯥꯎꯟ ꯍꯣꯀꯤ ꯒꯔꯥꯎꯟ ꯍꯣꯀꯤ ꯒꯔꯥꯎꯟ
ꯕꯨꯛ ꯅ ꯍꯨꯂꯤꯃꯤꯇꯦꯠ
ꯀꯩꯅꯣ ꯇꯦꯟ ꯇꯨ ꯇꯦꯟ ꯖꯨꯂꯥꯏ ꯇꯨ ꯇꯨꯌꯦꯞ ꯑꯥꯒꯁ ꯑꯣ ꯑꯗꯨꯝ ꯀꯩꯅꯣ ꯇꯧꯔꯗꯤ ꯈꯪꯅꯤꯗ ꯃꯣꯏ ꯑꯗꯤ ꯁꯦꯝ ꯁꯥ ꯍꯧꯔꯛꯄꯗꯤ ꯀꯅꯥꯅ ꯊꯤꯖꯤꯟ ꯏꯗ ꯑ
ꯁꯤꯡꯖꯉꯩ ꯑ ꯁꯤꯡꯖꯃꯩ ꯍꯣꯏ ꯍꯣꯏ ꯑꯃ ꯃꯥꯏꯁꯦ ꯑ ꯃꯦꯔꯤꯒꯥꯎꯗꯤ ꯇꯣꯡꯅꯤꯡꯕ
ꯆꯩ ꯃꯦꯔꯤꯒꯣꯠ ꯑꯩꯗꯤ ꯉꯣ ꯑꯩ ꯑꯩ ꯃꯃꯥꯡꯗ ꯀꯩꯅꯣ ꯁꯤ ꯀꯩꯅꯣꯗ ꯂꯩꯔꯤꯀꯥꯟꯗ ꯑꯩ ꯇꯣꯡꯕꯗ ꯈꯤꯔꯦꯉꯣ
ꯅꯪꯅ ꯅꯪꯅ ꯅꯪꯅ ꯅꯨꯡꯇꯤꯒꯤ ꯅꯪꯅ ꯅꯨꯡꯇꯤꯒꯤ ꯐꯤꯔꯗ ꯇꯣꯡꯕꯩ ꯈꯤꯕ
ꯍꯤꯒꯤꯗ ꯍꯤꯗꯒꯤ ꯑꯗꯒꯤ ꯀꯩ ꯀꯩ ꯀꯩ ꯑꯃ ꯎꯪꯕꯤꯗꯣ ꯀꯩꯑꯕ
ꯈ ꯪꯗꯦ
ꯃꯊꯛ ꯃꯈꯥ ꯇꯥꯔ ꯎꯪꯕꯤ ꯑꯃꯁꯨ ꯂꯩꯔꯤꯅꯦ
ꯆꯀ꯭ꯔꯑꯨꯡꯕꯤ ꯆꯀ꯭ꯔꯑꯨꯡꯕꯤ
ꯑꯗꯨꯒꯗꯣ ꯑꯩ ꯅꯨꯃꯤꯠ ꯈꯨꯗꯤꯡꯒꯤ ꯎꯈꯠꯂꯛꯑꯃꯦ ꯑꯗꯨ ꯑꯩꯅ ꯀꯩꯅꯣ ꯇꯣꯡꯅꯤꯡꯗꯅ ꯇꯣꯡꯕ ꯅꯠꯇꯕ ꯑꯩꯒꯤ ꯊꯕꯛ ꯁꯨꯃꯤꯟ ꯑꯩꯒ ꯊꯕꯛ ꯀꯩꯅꯣ ꯇꯧꯃꯤꯟꯅꯕ ꯏꯌꯥꯟꯕꯗꯣ
ꯎꯝ
ꯃꯥꯗꯤ ꯑꯃꯨꯛ ꯃꯣꯏ ꯃꯕꯥꯏ ꯊꯣꯛꯄꯅꯤꯗꯅ
ꯎꯝ
ꯑꯗꯨꯅ ꯃꯥꯏ ꯑꯗꯥ ꯑꯉꯥꯡ ꯑꯃꯁꯨ ꯂꯩꯌꯦꯕ ꯑꯗꯨꯅ ꯃꯥꯅ ꯇꯨꯡꯉꯁꯤ ꯂꯥꯛꯑꯣ ꯇꯨꯡꯉꯁꯤ ꯂꯥꯎꯑꯣ ꯀꯧꯔꯛꯑ ꯇꯣꯡꯕꯅꯦ ꯑꯁ ꯑꯍꯥꯟꯕ ꯇꯣꯡꯕꯗꯗꯤ ꯈꯔ ꯈꯔ ꯀꯩꯅꯣ ꯇꯧꯔꯝꯃꯦ
ꯎꯝ
ꯑꯍꯥꯟꯕ ꯇꯣꯡꯕꯗꯗꯤ ꯇꯧꯋꯦ ꯑꯗꯨꯒ ꯍꯤꯒ ꯍꯤꯗꯨꯗꯤ ꯅꯨꯡꯉꯥꯏ ꯍꯤ ꯇꯣꯡꯕꯗꯨꯗꯤ ꯅꯨꯡꯉꯥꯏ ꯍꯤꯗꯨꯗꯤ ꯃ ꯃꯇꯣꯟꯗ ꯇꯣꯡꯕ ꯊꯤ ꯅꯨꯡꯉꯥꯏꯕꯣ
ꯍꯤ ꯃꯇꯣꯟꯗ ꯑꯩ ꯑꯗꯨꯝ ꯇꯣꯡꯉꯤ ꯀꯩꯅꯣ ꯃꯇꯣꯟꯗ
ꯇꯣꯡꯅꯤ ꯇꯣꯡꯅꯤ ꯅꯪ ꯍꯤꯂꯤꯁꯔꯗꯔ ꯉꯧꯈꯠꯂ
ꯑ ꯑ ꯑꯅꯤꯁ ꯃꯃꯥꯟꯅꯕ ꯑꯅꯤꯑꯝꯒ ꯃꯃꯥꯟꯅꯕ ꯑꯅꯤꯒ ꯑꯩ ꯑꯩꯒ ꯀꯣꯏꯊꯤ ꯊꯤꯔꯛꯏꯄꯣꯅꯤꯀꯣ
ꯍꯟꯕꯗ ꯃꯥꯅ ꯒꯥꯔꯤꯒ ꯊꯧꯕꯤꯒ ꯇꯧꯕꯅꯦ
ꯍꯣꯏ ꯍꯣꯏ ꯃꯥꯅ ꯒ꯭ꯌꯥꯟ ꯇꯥꯅ ꯒꯔꯤ ꯊꯧꯋꯦꯌꯦ ꯑꯩꯕꯨ
ꯎꯝ ꯑꯩꯁꯨ ꯅꯣꯛꯅꯤꯡꯉꯦ ꯃꯥꯅ ꯒꯌ꯭ꯥꯟ ꯇꯥ ꯃꯁꯥꯃꯛꯁꯨ ꯀꯩꯅꯣ ꯇꯧ ꯂꯥꯛꯏꯅꯦ ꯇꯤꯀꯦꯠ ꯈꯛꯇꯕꯤ ꯆꯪꯉꯦꯒ ꯇꯧ ꯂꯩꯔꯝꯕꯅꯦ
ꯍꯣꯏ ꯍꯣꯏ ꯇꯤꯀꯦꯠꯁꯨ ꯀꯍꯣꯗꯔꯣꯏ
ꯁꯤ ꯖꯒꯖꯋꯥꯏꯗ ꯏꯃꯥꯟꯅꯕ ꯇꯣꯀꯥꯟꯗꯁꯦ ꯃꯤꯅꯤꯠꯁꯦ ꯇꯔꯥꯅꯤꯊꯣꯏꯗ ꯇꯧꯕꯁꯦ ꯀꯩꯅꯣ ꯇꯧꯋꯦꯕ ꯇꯔꯥꯍꯨꯝꯗꯣꯏ ꯍꯦꯟꯅ ꯑꯩ ꯁꯨꯡ ꯀꯛ ꯀ ꯀꯛꯇꯦ ꯀꯛꯇ꯭ꯔꯒꯗꯤ ꯅꯨꯡꯉꯥꯏꯅꯤ ꯁꯤꯁꯦ
ꯎꯝ ꯀꯛꯇꯗꯤ ꯅꯨꯉꯥꯏꯅꯤ
ꯑꯩ ꯀꯩꯅꯣ ꯇꯧꯋꯦꯕ ꯑꯩ ꯅꯍꯥꯟ ꯌꯥꯝꯃꯤꯒ ꯀꯩꯅꯣ ꯋꯥꯔꯤ ꯁꯥꯟꯅꯕꯗꯀꯣ
ꯑ
ꯑꯩ ꯃꯦꯁꯦꯖ ꯊꯥꯕꯅꯤꯅꯦ ꯃꯦꯁꯦꯖ ꯊꯥꯔꯛꯀꯦ ꯑꯗꯨꯃꯥꯏꯅ ꯋꯥꯔꯤ ꯁꯥꯟꯅ ꯀꯥꯟꯗ ꯀꯩꯅꯣꯗꯣ ꯑ
ꯑ ꯍꯣꯏꯁꯤ ꯑꯥ
ꯍꯥꯏꯗꯤ ꯌꯥꯝ ꯁꯥꯟꯅꯔꯤꯒꯦ
ꯀꯩꯅꯣ ꯑꯩꯗꯤ ꯑꯝꯇ ꯐꯪꯒꯦꯔ ꯋꯥꯠꯂꯝꯅꯤꯗ ꯃꯥꯜꯩꯒꯤꯗꯤ
ꯅꯪ ꯉꯁꯤ ꯀꯩꯅꯣ ꯇꯧꯗꯔꯦꯕ ꯇꯥꯁ ꯃꯥꯉ ꯁꯒꯣꯕ ꯃꯪ ꯑ ꯁꯨꯔꯨ ꯑꯣꯏꯒ ꯇꯧ ꯌꯥꯦꯏꯕ ꯑꯗꯨꯃꯥꯏꯅ ꯇꯧ ꯎ ꯑꯗ ꯑꯩ ꯑꯗꯨꯝ ꯍꯥꯏꯔꯛꯀꯦ ꯍꯥꯏꯗ ꯌꯥꯝ ꯇꯥꯔꯦ ꯑꯩꯖꯦꯁꯤ ꯑꯁ ꯑꯩ ꯀꯩꯅꯣ ꯇꯕꯨ ꯇꯦꯕ꯭ꯂꯠꯁ ꯇꯦꯕ꯭ꯂꯦꯠꯁꯦ ꯍꯧꯖꯤꯛ ꯑꯁ ꯑꯩ ꯍꯧꯖꯤꯛ ꯀꯩꯅꯣ ꯇꯧ ꯁꯌꯥꯝ ꯀꯩꯅꯣ ꯇꯧꯕ ꯉꯥꯏꯅꯦ ꯀꯝꯄ꯭ꯌꯨꯇꯔ ꯀ꯭ꯂꯥꯁ ꯆꯠꯄꯗꯤ
ꯑꯩ
ꯁ ꯃꯥ ꯀꯝꯄ꯭ꯌꯨꯇꯔ ꯀ꯭ꯂꯥꯁ ꯆꯠꯂꯗꯤꯦ ꯑꯩ ꯀꯝꯄ꯭ꯌꯨꯇꯔ ꯀ꯭ꯂꯥꯁ ꯍꯥꯏꯁꯨ ꯆꯠꯇꯦ ꯇꯧꯕꯅꯦꯕ
ꯃꯥ ꯁꯃꯤꯅꯗꯨꯔ
ꯑ ꯃꯥꯒ ꯁꯣꯝꯅ ꯑꯗꯨ
ꯎꯝ ꯑꯣ ꯑꯗꯨꯏꯔ ꯅꯪ ꯃꯣꯃꯣ ꯃꯆꯥꯁꯦ ꯍꯥꯏꯔꯝꯃꯤꯗ ꯍꯧꯔꯝꯃꯤꯗ
ꯅꯠꯇꯦ ꯑꯩ ꯑꯩꯒꯤ ꯃꯥꯗꯣ ꯃꯣꯏ ꯁꯨꯇꯤ ꯊꯥꯔꯤꯔꯒ ꯑꯗꯨꯣꯝ ꯍꯥꯏꯌꯦꯕ ꯃꯥꯅ
ꯁꯨꯇꯤ ꯊꯥꯔꯤ ꯑꯣ ꯑꯦꯛꯖꯥꯝ ꯇꯧꯔꯤꯕꯕꯅꯦ
ꯅꯪ ꯀꯥꯕꯒ ꯍꯥꯏꯔꯛꯑꯣ ꯈꯣꯠꯂꯣꯅ ꯍꯥꯏꯈꯤꯕꯅꯦꯕ ꯅꯪ ꯆꯠꯇꯨꯕ ꯅꯨꯃꯤꯠꯇꯣ ꯍꯥꯏꯔꯛꯑꯣ ꯑꯩꯒ ꯆꯠꯃꯤꯟꯅꯔꯁꯦ ꯑꯗꯨꯒ ꯐꯣꯝꯗꯣ ꯑꯗꯨꯝ ꯈꯨꯗꯛꯇ ꯂꯧꯔꯦꯗꯅ
ꯎꯝ
ꯃꯦꯜꯂꯒ ꯑꯗꯨꯝ ꯀꯩꯅꯣꯗꯣ ꯑꯦꯗꯃꯤꯁꯟ ꯇꯧꯔꯝꯃꯁꯦ ꯈꯣꯠꯂꯁꯦ ꯑꯗꯨꯃꯥꯏꯅ ꯊꯥꯕ
ꯐꯤꯔꯤꯌꯥ ꯆꯥꯎꯎꯑꯣꯖ ꯆꯠ ꯌꯥꯦ
ꯑꯣ ꯒꯥꯒ ꯌꯥꯗ꯭ꯔꯤ ꯃꯣ ꯍꯧꯖꯤꯛ ꯀꯥꯟꯅꯩ ꯑꯩ ꯊꯧꯅꯤꯡꯗ꯭ꯔꯦ ꯑꯗꯨꯅ
ꯅꯣꯏ ꯃꯣ ꯆꯥꯔ ꯌꯥꯝ ꯆꯠꯂꯣꯒ ꯍꯥꯏꯁꯤ ꯑꯁ ꯇꯕꯥꯦ ꯆꯤꯟꯁꯤꯒꯦꯅ ꯑꯃ ꯁꯥꯏꯅꯤꯡ